ꯄꯥꯏꯚꯥꯏ
ꯉꯔꯥꯡꯒꯤ ꯒꯦꯝꯗꯤ ꯅꯨꯡꯉꯥꯏꯇ꯭ꯔꯦ ꯉꯔꯥꯡꯒꯤ ꯁꯥꯟꯅꯕꯗꯣ꯫
ꯄꯔꫭꯇꯨꯒꯜ
ꯎꯝꯝ
ꯑꯩꯅ ꯄꯣꯛꯒꯅꯤ ꯍꯥꯏꯗꯕ꯭ꯔꯥ ꯑꯩ ꯂꯨꯄꯥ ꯆꯥꯎꯉꯥ ꯊꯥꯔꯝꯗꯧꯅꯤ ꯅꯪꯉꯣꯟꯗ ꯑꯩꯅ ꯄꯩꯁꯥ ꯂꯧꯅꯕ ꯫
ꯄꯩꯁꯥ ꯇꯤꯡꯉꯝꯃꯅꯤ ꯅꯪ
ꯌꯥꯝ ꯅꯨꯡꯉꯥꯏꯇꯦ꯫ ꯏ ꯑꯣꯔꯣꯔꯣꯔꯣꯔꯣꯔꯣꯔꯣ ꯇꯥꯒ° ꯇꯋꯦ
ꯏꯁ ꯅꯣꯏ ꯄꯣꯔꯇꯨꯒꯥꯜꯗꯣ ꯃꯥꯏ ꯇꯤꯝꯗꯨ ꯅꯨꯡꯁꯤꯕꯤꯗ꯭ꯔꯦ ꯔꯣꯅꯥꯜꯗꯣ ꯗꯣ꯫ ꯅꯨꯡꯁꯤꯗ꯭ꯔꯦꯀꯣ
ꯎꯝ꯫
ꯐꯖꯅꯁꯨ ꯇꯧ ꯕꯣꯜꯁꯨ ꯄꯥꯁ ꯇꯧꯕꯤꯗꯦ꯫
ꯅꯨꯡꯁꯤꯗ꯭ꯔꯦ ꯅꯨꯡꯁꯤꯗ꯭ꯔꯦ ꯅꯪꯅ ꯑꯩꯕꯨ ꯅꯨꯡꯁꯤꯗꯕꯒꯨꯝ
ꯇꯥꯑꫭ
ꯃꯣꯏꯁꯨ ꯅꯨꯡꯁꯤꯗ꯭ꯔꯦ꯫ ꯇꯦꯛꯁꯨ ꯍꯟꯗꯦ ꯉꯔꯥꯡ ꯑꯩꯅ ꯊꯥꯕꯗꯣ
ꯏꯁ ꯑꯩꯗ ꯇꯨꯝꯃꯒꯦ ꯅꯪ ꯅꯪ ꯕꯣꯜ ꯌꯦꯡꯒꯦ ꯍꯥꯏꯔꯦ ꯑꯩꯁꯨ ꯇꯨꯝꯃꯒꯦ ꯍꯥꯏꯔꯦ ꯑꯗꯨ ꯇꯨꯝꯃꯦ ꯑꯗꯨꯒ ꯀꯩꯗꯧꯔꯕꯥ ꯇꯥꯗ꯭ꯔꯦ ꯍꯜꯂꯣ
ꯎꯝꯝ
ꯅꯪꯒꯤ ꯅꯦꯠꯋꯥꯛꯇꯨ ꯀꯩꯗꯧꯔꯒꯦ
ꯑꯦ ꯑꯩꯅ ꯋꯥ ꯉꯥꯡꯗꯕꯩꯅꯤ ꯀꯔꯤꯅꯣ꯫
ꯑꫭꯑꫭ ꯍꯥꯏꯗꯤ ꯅ ꯉꯥꯡ ꯑꯩꯅ ꯇꯥꯗꯕꯩꯅ ꯍꯣꯁꯄꯤꯇꯥꯜ ꯍꯜꯂꯛꯑꯕꯅ
ꯎꯝꯝ
ꯅꯣꯏ ꯆꯦ ꯀꯩ ꯅꯥꯔꯤꯅꯣ
ꯆꯦ ꯆꯦꯗ ꯑꯃꯨꯛ ꯌꯦꯡꯕ ꯆꯠꯄꯅꯦ꯫ ꯃꯥ ꯅꯨꯡ ꯂꯩꯕꯗꯣ ꯎꯝꯝ ꯇꯟꯕꯨ ꯇꯜꯂꯦꯗꯥ ꯅꯪꯁꯨ ꯅꯪꯒꯤ ꯄꯨꯛꯅꯤꯡꯅꯨꯡꯗ ꯅꯨꯡ ꯂꯩꯔꯝ ꯃꯕꯃꯤꯅ
ꯀꯩ ꯖꯥꯟꯅꯔꯤꯒꯦ
ꯍꯌꯦꯡꯋꯥꯏ ꯑꯁ ꯑꯩꯅ ꯇꯨꯝꯁꯤꯟꯕ ꯄꯩꯁꯥꯈꯩꯗꯣ ꯂꯣꯏꯅ ꯌꯥ ꯃꯗ ꯇꯠ ꯀꯌꯥꯅꯤ
ꯂꯩꯇꯦꯍꯦ ꯑꯩ ꯅꯨꯡ ꯂꯩꯇꯦ ꯍꯦꯟꯖꯤꯟꯒꯅꯨ꯫
ꯑꯗꯣ ꯑꯣꯏꯗꯤ ꯐꯩꯅꯦ ꯂꯩꫪꯝꯃꯗꯤ
ꯀꯩ ꯍꯣꯁꯄꯤꯇꯥꯜꯗ ꯌꯦꯡꯉꯤꯅꯣ
ꯈꯨꯃꯟ ꯂꯝꯄꯥꯛꯇ ꯂꯩꯕ ꯍꯣꯠꯄꯤꯇꯥꯜꯗ ꯄ꯭ꯔꯥ
ꯄ꯭ꯔꯥꯏꯚꯦꯠꯇꯥ
ꯎꯝ ꯑꯥꯁ ꯑꯩ-ꯑꯩ ꯂꯣꯟꯕ ꯌꯥꯗꯦ ꯍꯥꯏꯌꯦ꯫ ꯂꯣꯟꯕ ꯌꯥꯔꯦ ꯍꯥꯏꯌꯦꯅꯦ ꯑꯗꯨꯒꯤ ꯃꯔꯣꯟꯗꯣ꯫
ꯔꯤꯝꯁꯇ ꯑꯣꯏꯅ ꯌꯦꯡꯉꯣ ꯌꯥꯗ꯭ꯔꯣ ꯄꯩꯁꯥ ꯇꯦꯡꯗꯕꯤꯗ꯫
ꯑꯗꯨ ꯑꯗꯨꯃꯥꯏꯅ ꯂꯣꯟꯕ ꯌꯥꯅꯤ ꯍꯥꯏꯌꯦ ꯍꯥꯏꯕꯗꯤ ꯉꯔꯥꯡ ꯑꯉꯥꯡ ꯅꯨꯄꯤ ꯑꯃꯅ ꯑꯩꯉꯣꯟꯗ ꯍꯥꯏꯌꯦ ꯑꯝꯇꯞ꯫ ꯂꯣꯟꯕ ꯌꯥꯗꯦ ꯍꯥꯏꯌꯦꯅꯦ ꯃꯣꯏꯒꯤ꯫
ꯏꯂꯣꯟꯕ ꯌꯥꯗꯦ ꯍꯥꯏꯗꯤ
ꯃꯅꯤꯄꯨꯔꯤ ꯈꯛꯇ ꯂꯣꯟꯒꯗꯕꯅꯤ ꯍꯥꯏꯌꯦ
ꯃꯅꯤꯄꯨꯔꯤ ꯈꯛꯇ ꯅꯠꯇ꯭ꯔꯣ ꯑꯩꯅ ꯉꯥꯡꯉꯤꯁꯦ ꯍꯣꯠꯄꯤꯇꯥꯜ ꯃꯃꯤꯡ ꯄꯟꯕꯁꯤ ꯀꯩꯗꯧꯔꯒꯦ
ꯅꯠꯇꯦ
ꯑꯣ ꯏꯁ ꯑꯩ ꯒ꯭ꯌꯥꯟ ꯇꯥꯔꯦ
ꯁꯨꯃꯥꯏꯅ ꯇꯧꯕꯩꯅꯤ ꯅꯪ ꯐꯪꯗꯔ꯭ꯤꯗꯣ
ꯏꯁ ꯆꯠꯂꯣꯍꯦ ꯅꯉꯣꯟꯗꯩꯗꯤ ꯍꯦꯟꯅ ꯌꯥꯝ ꯐꯪꯉꯦ ꯑꯗꯣ ꯑꯗꯨ ꯍꯥꯏꯕꯥ ꯌꯥꯗꯦ ꯑꯗꯣ ꯅꯪꯅꯦ ꯀꯔꯤ ꯆꯅꯥ ꯅꯪ ꯀꯔꯤ ꯆꯥꯟꯅꯔꯤꯒꯦ
ꯍꯩ ꯆꯥꯕ ꯍꯩꯗꯤ ꯍꯩꯇꯕ ꯍꯩꯗꯤ ꯁꯥꯕ
ꯍꯩꯕꯗꯤ ꯁꯥꯕ ꯍꯩꯗꯤ ꯍꯩꯇꯕ
ꯅꫭꯏꯒꯤ ꯍꯩꯅꯧ ꯄꯥꯟꯗ꯭ꯔꯣ
ꯄꯥꯜꯂꯤꯅ ꯌꯥꯝ ꯌꯥꯝ ꯆꯥꯎꯕ ꯄꯥꯜꯂꯤ
ꯅꯣꯡꯃꯇꯗꯤ ꯍꯦꯛꯑꯒ ꯆꯥꯎꯁꯨ ꯍꯥꯏꯗꯦ ꯑꯗꯨꯒ
ꯅꯪ ꯂꯩꯁꯨ ꯂꯩꯇꯅ
ꯑꯩꯈꯣꯏꯗꯁꯨ ꯃꯌꯥꯝ ꯄꯥꯟꯂꯦꯗ ꯐꯒꯤ ꯇꯧꯕꯅꯤ ꯑꯩꯈꯣꯏ ꯖꯥꯝꯁꯨ ꯄꯥꯂꯦ ꯀꯐꯣꯏ ꯄꯥꯂ° ꯀꯐꯣꯏ ꯈꯪꯕ꯭ꯔꯥ
ꯈꯪꯗꯦ
ꯀꯐꯣꯏ ꯈꯪꯗꯦ
ꯎꯝ
ꯀꯐꯣꯏꯑꯗꯤ ꯃꯅꯨꯡ ꯃꯅꯨꯡꯗ ꯔꯦꯠ ꯌꯥꯎꯕꯗꯣ
ꯎꯔꯗꯤ ꯈꯪꯅꯤ ꯅꯪꯒꯤ ꯅꯪꯅ ꯂꯣꯟꯕꯁꯤꯗꯤ ꯌꯥꯗ꯭ꯔꯦ ꯍꯦ ꯑꯗꯨꯒꯤꯅꯤ ꯅꯪ ꯐꯪꯗ꯭ꯔꯤꯗꯣ
ꯑꯌꯥ ꯁꯨꯝ ꯍꯥꯏꯌꯦ
ꯈꯣꯏꯗꯧꯅ
ꯅꯪ ꯖꯥꯝꯁꯨ ꯈꯪꯗꯦ
ꯌꯥꯝ ꯅꯩꯕꯅꯤ ꯌꯥꯝ ꯅꯩꯅ ꯍꯥ
ꯖꯥꯝꯗꯨ ꯈꯪꯗꯦ ꯅꯪ
ꯎꯝ
ꯃꯆꯥ ꯃꯆꯥ ꯑꯃꯨꯕ ꯃꯆꯨ ꯑꯣꯏꯕꯗꯣ
ꯈꯪꯒꯨꯝ ꯂꯥꯛꯀꯨꯝ
ꯑꯃꯨꯕ ꯃꯆꯨ ꯈꯪꯕ꯭ꯔꯥ
ꯑꯃꯨꯕꯗꯤ ꯈꯪꯏꯅ
ꯑꯗꯨ ꯍꯤꯒꯣꯛ ꯃꯆꯨ ꯈꯪꯕ꯭ꯔꯥ
ꯍꯥꯥ
ꯍꯤꯒꯣꯛ ꯃꯆꯨ ꯈꯪꯕ꯭ꯔꯕ
ꯑꯗꯨꯗꯤ ꯏꯃꯥ ꯄꯣꯛꯄꯗꯩ ꯇꯥꯗꯔꯤ
ꯍꯤꯒꯣꯛ ꯍꯥꯏꯗꯤ ꯑꯇꯤꯌꯥ ꯃꯆꯨꯗꯣ ꯍꯤꯒꯣꯛ ꯀꯧꯏ
ꯑ
ꯑꯇꯤꯌꯥꯗ ꯄꯥꯏꯔꯤꯕ
ꯅꯪꯉꯣꯟꯗ ꯑꯩꯅ ꯅꯪꯉꯣꯟꯗ ꯑꯩꯅ ꯇꯥꯛꯄꯤꯕꯁꯤꯅ ꯑꯩꯅ ꯍꯦꯟꯅ ꯐꯪꯗꯣꯏꯁꯦ ꯈꯪꯉꯕ
ꯑꯣ ꯑꯗꯨꯗꯤ ꯅꯉꯣꯟꯗ ꯑꯃꯨꯛ ꯇꯥꯛ ꯇꯥꯔꯑꯦ ꯑꯩꯅ ꯇꯥꯛꯊꯒꯅꯤ
ꯇꯥꯛꯎ
ꯇꯟꯕꯨ ꯇꯜꯂꯦꯗ ꯉꯁꯥꯏꯗꯣ ꯑꯃꯨꯛ ꯇꯧꯔꯛꯄ ꯑꯩꯒꯤ ꯏꯌꯥꯝꯕꯅ ꯑꯗꯨꯒꯤ ꯋꯥꯔꯤ ꯁꯥꯔꯒ ꯂꯩꯕ ꯀꯃꯥꯏꯟ ꯇꯧꯒ꯭ꯔ꯭ꯒꯦ ꯑꯗꯨ ꯇꯧꯕ꯭ꯔꯣ ꯑꯗꯥ ꯇꯧꯕ꯭ꯔꯣ
ꯅꯣꯏ ꯆꯦ ꯄꯨꯛ ꯅꯥꯔꯛꯄꯩꯔꯣ ꯆꯠꯂꯤꯗ
ꯅꯠꯇꯦ
ꯆꯦꯛ ꯀ ꯀ
ꯑꯃꯨꯛ ꯌꯦꯡꯕ ꯑꯃꯨꯛ ꯌꯦꯡꯕ ꯆꯠꯄ ꯃꯇꯝ ꯁꯨꯔꯛꯄ
ꯎꯝ ꯅꯨꯡ ꯂꯩꯕꯗꯣ ꯄꯨꯛ ꯌꯥꯝ ꯅꯥꯏ ꯍꯥꯏꯕꯅꯤ ꯀꯣꯕꯤ ꯆꯥꯕ ꯌꯥꯗꯕꯅꯤ꯫
ꯍꯣꯏ꯫ ꯑꯍꯥꯎꯕꯁꯨ ꯆꯥꯕ ꯌꯥꯗꯕꯥ
ꯅꯨꯡꯉꯥꯏꯇꯦ ꯌꯥꯝꯅ ꯏꯁꯤꯡ ꯌꯥꯝ-ꯌꯥꯝ ꯊꯛꯑꯣ ꯑꯗꯨꯅ꯫
ꯎꯝꯁꯤꯡꯗꯤ ꯌꯥꯝ ꯇ ꯌꯥꯝ ꯊꯥꯛꯑꯦ ꯑꯩ ꯑꯩꯗꯤ ꯏꯁꯤꯡ ꯌꯥꯝ ꯊꯛꯏꯅ ꯁꯥꯟꯅꯕ ꯆꯠꯄꯅꯤꯅ
ꯃꯅꯨꯡꯁ
ꯑꯩꯗꯤ ꯁꯥꯟꯅꯔꯣꯏꯅꯤꯅ ꯏꯁꯤꯡ ꯌꯥꯝ ꯊꯛꯏꯅ
ꯅꯪꯁꯦ꯫
ꯎꯝ--꯫
ꯌꯥꯝ ꯃꯥꯟꯗꯦ
ꯈꯠꯆꯕꯋꯥꯅꯤꯅꯦ꯫
ꯅꯪꯁꯦ꯫
ꯑꯥ ꯅꯪꯁꯦ꯫ ꯄꯥꯛꯆꯕꯗ ꯂꯣꯏꯔꯦ꯫
ꯅꯪꯁꯦꯔꫭ꯫
ꯀꯩꯅꯣ ꯅꯪꯁꯦ ꯅꯪꯁꯦ ꯇꯧ ꯂꯩꯔꯦ
ꯅꯪꯂꯕ ꯄꯛꯑꯦ ꯍꯥꯏꯁꯦ
ꯅꯪꯅꯤ ꯄꯆꯕꯗꯂ ꯑꯣꯏꯔꯦ
ꯑꯩ ꯃꯁꯛ ꯈꯪꯅꯕ ꯃꯤꯒ ꯋꯥꯔꯤ ꯁꯥꯟꯅꯕꯅꯦ ꯅꯨꯡꯉꯥꯏꯑꯕ ꯈꯪꯗꯕ ꯃꯤ ꯀ ꯋꯥꯔꯤ ꯁꯅꯗꯤ ꯅꯨꯡꯗꯦ
ꯑꯗꯨꯅꯤ ꯑꯩꯁꯨ ꯉꯔꯥꯡ ꯅꯣꯛꯄꯗ ꯁꯤꯔꯦ
ꯑꯩꯁꯨ ꯉꯁꯥꯏ ꯅꯣꯛꯄꯣꯠꯇ ꯁꯤꯁꯤꯒ ꯇꯧꯋꯦ ꯃꯥꯗ ꯑꯉꯥꯡ ꯑꯍꯨꯝ ꯌꯥꯎꯔꯤꯌꯦ ꯑꯩꯉꯣꯟꯗ ꯅꯤꯅꯦ ꯀꯧꯋꯦ꯫ ꯑꯗꯨꯗꯤ ꯅꯣꯛ ꯇꯥꯕ ꯑꯩꯁꯨ
ꯇꯣꯛꯅꯔꯁꯦ ꯑꯗꯨꯗꯤ ꯑꯩꯈꯣꯏꯅꯤ ꯅꯪ ꯅꯨꯄꯥꯒ ꯋꯥꯔꯤ ꯁꯥꯟꯅꯕ꯫
ꯀꯔꯤ ꯆꯠ ꯆꯂꯦ ꯍꯦꯟꯅꯖꯥꯜ
ꯑꯁꯦꯡꯕꯅꯦ ꯐꯥꯒꯤ ꯃꯥꯟꯕ꯭ꯔꯣ꯫
ꯋꯥꯂꯦ
ꯑ° ꯑꯩꯅ ꯍꯥꯏꯕꯁꯤ ꯅꯪ ꯌꯥꯒꯨꯝ ꯌꯥꯗꯒꯨꯝ꯫ ꯎꯁꯤꯠꯇꯕ ꯑꯃ ꯌꯥꯎꯔꯤꯌꯦ ꯅꯪꯉꯣꯟꯗ ꯐꯥꯔꯒ꯫
ꯎꯁꯤꯠꯇꯔ꯭ꯤꯅꯤ꯫
ꯄꯤꯖꯥꯒꯤ ꯇꯥꯏꯞꯇ ꯑꯦ ꯃꯨꯕꯤꯗꯣ ꯑꯦ ꯑꯦꯍ꯫
ꯑꯗꯨꯒꯤꯇꯛ ꯊꯥꯁꯤꯔ ꯈꯟꯗꯦ
ꯑꯗꯪ ꯉꯔꯥꯡ ꯌꯥꯝ ꯀꯔꯤ ꯉꯔꯥꯡꯗꯤ ꯌꯥꯝ ꯂꯣꯟꯒꯦꯗꯥꯏ ꯀꯅ ꯉꯥꯡꯒꯅꯨ ꯍꯥꯏꯔꯒ
ꯉꯁꯤꯗꯤ ꯈꯔꯥ ꯍꯩꯔꯦ꯫
ꯑ ꯑꯩꯅ ꯍꯥꯏꯕꯗꯨꯅ ꯇꯥꯗꯦ ꯃꯤꯅ ꯍꯥꯏꯕꯗꯨꯅ ꯇꯥꯖꯔꯤ
ꯍꯩꯕꯕꯨꯗꯤ ꯈꯤꯇꯪ ꯈꯤꯇꯪ
ꯁꯥꯏꯠꯇ ꯋꯥꯔꯤ ꯁꯥꯕꯁꯨ ꯌꯥꯗꯦ ꯅꯥꯀꯟꯗ ꯑꯥꯍꯦ ꯅꯥꯀꯟꯗ ꯍꯥꯏꯕ꯫
ꯎꯝ ꯅꯣꯡꯁꯥ ꯍꯣꯃꯣ ꯇꯧꯕꯗꯣ ꯈꯪꯕ꯭ꯔꯥ꯫
ꯈꯪꯗꯦ
ꯅꯣꯡꯁꯥꯅꯤꯅꯦ ꯅꯣꯡꯁꯥ ꯍꯣꯃꯣ꯫ ꯎ ꯑꯩꯅ ꯐꯣꯡꯅꯤꯡꯕ ꯄꯥꯎꯈꯨꯝꯗꯨ
ꯏꯁꯩ ꯁꯛꯄꯥ ꯌꯥꯗꯦ
ꯁꯣꯔꯤ ꯁꯣꯔꯤ
ꯑꯦꯌꯥꯎ ꯑꯗꯨ ꯑꯗꯨꯁꯨ ꯍꯥꯏꯕ ꯌꯥꯗꯦ꯫
ꯑꯅꯅ ꯅꯠꯇ ꯅꯪꯅꯅꯤ
ꯏꯁ ꯑꯩꯉꯣꯜ ꯇꯥꯏꯅꯩ
ꯅꯣꯡꯣꯡ ꯁꯔꯤ ꯝ ꯝ
ꯈꯨꯖꯨꯅꯣꯡ ꯇꯥꯏ
ꯅꯣꯡ ꯆꯨꯔꯤ ꯖꯝ-ꯖꯝ꯫ ꯍꯪꯉꯣꯏꯅ ꯍꯣꯡꯉꯦ ꯒꯣ ꯒꯣ꯫
ꯋꯥꯔꯤ ꯂꯩꯇꯕꯩꯅꯦ ꯑꯗꯨꯃꯥꯏꯅ ꯍꯥꯏꯗꯣ ꯅꯪꯅ ꯁꯩꯔꯦꯡ ꯑꯣꯏꯅ ꯄꯥꯔꯒ ꯊꯤꯒꯗꯕꯅꯤ
ꯑꯗꯨꯅꯦ ꯁꯩꯔꯦꯡꯅꯦ ꯑꯩꯅ ꯊꯤꫪꯤꯁꯤ꯫ ꯅꯣꯡ ꯆꯨꯔꯤ ꯖꯝ ꯖꯝ ꯍꯪꯕꯒꯤ ꯃꯍꯥꯎ ꯊꯣꯛꯇ꯭ꯔꯕ ꯄꯨꯟꯁꯤꯅꯤ
ꯁꯤ ꯗꯦꯠ ꯇ꯭ꯋꯦꯟꯇꯤ ꯃꯇꯨꯡꯗ ꯂꯣꯏꯔꯅꯤ ꯇ꯭ꯋꯦꯟꯇꯤ ꯃꯇꯨꯡꯗꯒꯤꯗꯤ ꯌꯥꯔꯔꯣꯏ ꯍꯥꯏꯕꯅꯤ ꯍꯜꯜꯂꯣ ꯅꯪꯅ ꯐꯣꯟ ꯇꯥꯗ꯭ꯔꯦ ꯇꯅꯤꯅ